ꯑ ꯆꯥꯛ ꯂꯥꯝꯕꯅ ꯁꯤꯔꯦꯗ
ꯆꯥꯛ
ꯑ
ꯑ ꯅꯣꯏꯗꯤ ꯉꯟꯅ ꯆꯥꯛ ꯆꯥꯕꯌꯦꯅꯤꯀꯣ ꯍꯣꯏꯗꯤ ꯍꯧꯒꯠꯄꯗꯣ ꯇꯔꯥ ꯃꯈꯥꯏꯒꯨꯝꯕꯗ ꯍꯧꯒꯠꯄꯗꯤ ꯆꯥꯛ ꯆꯥꯗꯕ ꯆꯥꯛ ꯆꯥꯕꯨ ꯀꯏꯗꯔꯤꯌꯦ
ꯑꯣ ꯁꯨꯇꯤ ꯅꯠꯇ꯭ꯔꯗꯤ ꯇꯔꯦꯠ ꯃꯈꯥꯏ ꯆꯥꯏꯑꯦ ꯁꯨꯇꯤ ꯑꯣꯏꯕꯒꯤꯦ ꯉꯁꯤꯁꯦ ꯅꯤꯄꯟꯗ ꯆꯥꯏꯕ
ꯑ
ꯑ ꯎ ꯂꯕꯁꯤ
ꯆꯥꯛ ꯂꯥꯝꯕ ꯃꯇ ꯑꯃꯨꯛ ꯂꯩꯈ꯭ꯔꯅꯤ ꯍꯥꯏ
ꯎ ꯑꯗꯣ ꯑꯩꯁꯦ ꯀ꯭ꯔꯣꯛꯁꯇꯣ ꯍꯥꯟꯅ ꯂꯩꯁꯤꯔꯥꯅꯦ ꯅꯤꯌꯨ ꯕꯦꯂꯦꯟꯁꯇꯣ ꯍꯥꯟꯅ ꯂꯩꯁꯤꯔꯥ
ꯀ꯭ꯔꯣꯛꯁꯇꯣ ꯍꯥꯟꯅ ꯂꯧꯕꯅ ꯀ꯭ꯔꯣꯛꯁꯅ ꯍꯦꯟꯅ ꯗꯔꯀꯥꯔ ꯑꯣꯏꯅ ꯆꯠꯊꯣꯛ ꯆꯠꯁꯤꯟ ꯑꯗꯨꯝ
ꯑꯗꯨ ꯋꯥꯛꯀꯤꯡꯒꯨꯝꯕ ꯆꯠꯅꯤꯡꯉꯗꯤ ꯋꯥꯛꯀꯤꯡꯒꯤ ꯂꯩꯇꯦ
ꯋꯥꯀꯤꯡꯗꯤ ꯄꯥꯛ ꯆꯠꯇꯦꯅ ꯅꯪ
ꯑꯉꯥꯡꯁꯤꯡꯒꯒꯨꯝꯕ ꯆꯠ
ꯑꯩ ꯍꯥꯏꯕꯤꯒꯦꯁꯦ ꯑꯁꯤꯗꯒꯤꯁꯨ ꯈꯔ ꯆꯪꯒꯅꯤꯅ ꯑꯗꯨꯒ ꯑꯁꯤ ꯅꯪꯒꯤ ꯇꯣꯂꯣꯞꯇꯨꯒꯤꯁꯨ ꯈꯔ ꯆꯪꯉꯅꯤ ꯑꯗꯨꯗꯣ ꯀ꯭ꯔꯣꯞꯇꯨ ꯍꯥꯟꯅ ꯂꯧꯔꯣ ꯑꯗꯣ ꯃꯊꯪ ꯊꯥꯒꯤ ꯈꯔ ꯆꯪꯕꯗ ꯅꯁꯤ ꯅꯌꯨ ꯕꯤꯂꯦꯟꯁꯇ ꯑꯣꯏꯅ ꯂꯧꯕ꯭ꯔꯣ
ꯍꯣꯏ ꯀ꯭ꯔꯣꯁ ꯂꯧꯔꯁꯤꯀꯣ ꯑꯗꯣ ꯑꯗꯣ ꯑꯩ ꯊꯥꯔꯛꯇꯦ ꯍꯣꯔꯦꯟ ꯀꯣ ꯏꯕꯥꯅꯤ ꯀꯣꯜ ꯇꯧꯕ ꯂꯣꯏꯔꯒ ꯑꯣ ꯆꯥꯗꯣ ꯀ꯭ꯔꯣꯛꯁꯇ ꯍꯥ ꯄꯥ ꯆꯥꯡꯗꯣ ꯁꯤꯛꯁ ꯍꯟꯗ꯭ꯔꯦꯗꯅꯦ
ꯑꯩꯁ ꯆꯥꯝ ꯐꯖꯗꯤ ꯐꯖꯔꯦ ꯑꯩꯒꯤꯗꯤ ꯍꯥꯞꯇ꯭ꯔꯁꯨ ꯌꯥꯔꯗ꯭ꯔꯥ
ꯅꯪꯗꯤ ꯅꯣꯏꯗꯤ ꯑꯩꯉꯣꯟꯗ ꯑꯩꯗꯤ ꯅꯣꯏꯗꯒꯤ ꯍꯦꯟꯅ ꯅꯨꯄꯤ ꯊꯣꯛ ꯑꯣꯏꯅ
ꯎꯝ ꯑꯗꯨ ꯑꯣꯏꯔꯁꯨ ꯑꯩꯅ ꯈꯟꯕꯗꯤ ꯁꯤ ꯏꯆꯝ ꯆꯝꯕꯗꯣ ꯐꯖꯅ ꯁꯦꯡꯂꯒ ꯇꯣꯡꯕꯗꯁꯨ ꯑꯗꯨꯝ ꯐꯖꯩꯌꯦꯕ ꯆꯥꯝ ꯍꯥꯞꯇ꯭ꯔꯁꯨ
ꯎꯝ
ꯐꯖꯅ ꯁꯤꯡꯊꯣꯛꯑꯒꯗꯤ ꯀ꯭ꯔꯣꯞꯁꯨ ꯃꯒꯨꯟ ꯑꯃ ꯂꯩꯕꯅꯦ
ꯍꯣꯏ ꯑꯗꯣ ꯆꯥꯝ ꯍꯥꯞꯄꯁꯦ ꯅꯥꯀꯂꯤ ꯑꯣꯏꯕ꯭ꯔꯥ ꯅꯥꯀꯂꯤ
ꯀꯔꯤꯕ
ꯀ꯭ꯔꯣꯛꯁꯒꯤ ꯆꯥꯝ ꯍꯥꯞꯄꯗꯣ
ꯎꯝ
ꯅꯥꯀꯂꯤ ꯑꯣꯏꯅ ꯌꯦꯡꯕꯗ ꯅꯥꯀꯂꯤ ꯑꯣꯏꯕ꯭ꯔꯥ
ꯇꯨꯝꯃ ꯅꯗꯤ ꯇꯥꯎꯗꯦꯗ
ꯑꯁ ꯀ꯭ꯔꯣꯛꯁꯀꯤ ꯗꯨꯀꯥꯟꯗ ꯆꯥꯡꯝꯅ ꯍꯥꯡꯕꯗ ꯌꯥꯝ ꯇꯥꯡꯉꯦ ꯆꯥꯁꯤꯡꯗꯨꯁꯨ
ꯑꯗꯨꯅꯦ ꯁꯤꯛꯁ ꯍꯟꯗ꯭ꯔꯦ ꯍꯥꯏꯌꫭ ꯑꯣꯟꯂꯥꯏꯟꯗ ꯁꯦꯠ
ꯄꯩꯁꯥꯕꯨ ꯂꯥꯏꯕꯨ ꯂꯥꯏꯔꯗꯤ ꯑꯗꯨꯝ ꯂꯥꯎꯕꯁꯨ ꯀꯥꯏꯗꯦꯗ
ꯎꯝ ꯄꯦꯂꯦꯟꯁꯀꯤꯗꯨꯗꯤ ꯂꯧꯗ꯭ꯔꯗꯤ ꯌꯥꯔꯔꫭꯏ ꯅꯕꯥꯅꯤꯒꯤꯁꯨ ꯑꯗꯨꯝ ꯐꯖꯔꯝꯒꯅꯤꯅꯦ
ꯅꯪ ꯈꯪ꯭ꯔꯝꯅꯤꯅ ꯍꯣꯏ ꯑꯗꯨꯝ ꯍꯥꯞꯄꯦꯅ ꯍꯣꯏ ꯊꯤ ꯇꯤꯔꯌꯦ ꯃꯔꯛ ꯇꯀꯣ ꯑꯩꯈꯣꯏꯗꯣ ꯕꯣꯜꯒꯨꯝꯕ ꯁꯥꯟꯅꯕ ꯃꯇꯝ ꯇꯝꯗ ꯍꯥꯞꯄꯒ ꯆꯠꯄ ꯑꯃꯨꯛ ꯄꯥꯝꯃꯨꯑ
ꯍꯣꯏ ꯑꯗꯣ ꯑꯗꯣ ꯀꯩꯅꯣ ꯑꯁꯤ ꯀꯥꯎꯔꯦꯗ ꯍꯥꯏꯒꯗꯕ ꯋꯥ ꯀꯥꯎꯒ꯭ꯔꯦꯗꯥ
ꯁꯥꯏꯁꯇꯣ ꯑꯗꯨꯝ ꯌꯨ ꯀꯦ ꯊ꯭ꯔꯤꯗ ꯂꯧꯈ꯭ꯔꯣ ꯅꯪꯁꯨ
ꯑꯩꯗꯤ ꯏ ꯌ ꯀꯦ ꯊ꯭ꯔꯤꯅꯦ
ꯌꯨ ꯀꯦ ꯊ꯭ꯔꯤꯗꯒꯤ ꯍꯦꯟꯅ ꯄꯤꯛꯄꯗꯤ ꯂꯩꯗꯕ ꯃꯥꯜꯂꯦ ꯃꯣꯏ
ꯌꯨ ꯀꯦ ꯊ꯭ꯔꯤ ꯄꯣꯏꯟ ꯐꯥꯏꯚ ꯌꯥꯏꯑꯕꯥ ꯑꯩꯒꯤ
ꯑꯗꯣ ꯊ꯭ꯔꯤꯁ ꯆꯥꯞ ꯆꯥꯔꯅꯤ
ꯎꯝ ꯂꯞ ꯃꯅꯩꯌꯦ ꯍꯣꯏ ꯍꯣꯡꯀꯣꯛꯞꯇꯤ ꯃꯅꯥꯏ ꯑꯗꯨ ꯍꯤꯜꯁꯇꯤ ꯇꯨꯡꯉꯥꯜꯂꯦꯀꯣ ꯑꯩꯈꯣꯏꯁꯦ
ꯎꯝ ꯑꯗꯨꯅꯦ ꯍꯣꯢ
ꯌꯣꯁꯣ ꯃꯔꯛꯇꯗꯤ ꯊꯥꯔꯇꯤ ꯐꯥꯏꯚꯀꯨꯝꯕꯁꯨ ꯍꯥꯞꯄ ꯌꯥꯕꯒꯨꯝꯕ
ꯍꯤꯜꯁ ꯊꯥꯔꯇꯤ ꯐꯥꯏꯚ ꯌꯥꯏꯌꯦ ꯑꯩ ꯊꯥꯔꯇꯤ ꯁꯤꯛꯁ ꯖꯥꯔꯥꯒꯤ ꯑꯣꯔꯗꯔ ꯇꯧꯔꯒ ꯖꯥꯔꯥꯗꯒꯤꯗꯤꯀꯣ ꯆꯥꯎꯋꯦ ꯑꯗꯨ ꯌꯣꯟꯁꯨ ꯌꯣꯟꯅꯤꯡꯗ꯭ꯔꯕ
ꯁꯤꯁ ꯊꯥꯔꯇꯤ ꯁꯤꯛꯁꯀꯤ ꯆꯥꯎꯒꯅꯤꯗ ꯅꯪꯒꯤꯗꯤ
ꯍꯣꯏ ꯈꯔ ꯆꯥꯎꯋꯦꯕ ꯑꯗꯨꯕꯨ ꯑꯗꯨꯝ ꯊꯥꯔꯇꯤ ꯁꯤꯛꯁ ꯁꯤ ꯂꯧꯕꯅꯦ ꯋꯥꯟ ꯊꯥꯎꯖꯟ ꯐꯣꯔ ꯍꯟꯗ꯭ꯔꯦꯗꯀꯤ ꯂꯧꯋꯦ ꯑꯩꯗꯤ
ꯎꯝ
ꯁꯤꯜꯚꯔ ꯑꯦ ꯒꯣꯜꯗꯟ ꯀꯂꯔ ꯀꯣ
ꯑꯣ
ꯄꯦꯟꯁꯤꯜꯅꯦ
ꯀꯣꯡꯕ ꯍꯩꯇꯔꯦ ꯑꯩꯈꯣꯏꯗꯤ
ꯎꯝ ꯅꯣꯏꯗꯤ ꯋꯥꯒꯅꯤ ꯑꯩꯗꯤ ꯑꯗꯨꯝ ꯍꯥꯞꯄꯒ ꯎꯝ ꯑꯩꯗꯤ ꯑꯗꯣꯝꯒꯨꯝꯕꯗꯣ ꯍꯥꯞꯄꯒ ꯆꯣꯡꯉꯒ ꯆꯦꯟꯕꯁꯨ ꯉꯝꯃꯦꯕ
ꯉꯝꯒꯁꯦꯡꯕꯒꯤ ꯃꯆꯥ ꯑꯣꯏꯔꯁꯨ ꯑꯩꯗꯤ ꯈꯤꯇꯪ ꯋꯥꯡꯡꯂꯗꯤ ꯑꯗꯨꯝ ꯋꯥꯏ ꯑꯩꯒꯤꯗꯤ
ꯅꯪꯗꯤ ꯑꯃꯛ ꯌꯥꯝꯃ ꯋꯥꯡꯕ ꯍꯥꯞ ꯇꯥꯔꯁꯨ ꯌꯥꯏꯍꯦ
ꯍꯥꯏꯗꯤ ꯍꯈꯣꯏ ꯆꯥ ꯆꯥꯂꯁꯨ ꯑꯗꯨꯝ ꯈꯤꯇꯪ ꯋꯥꯡꯉ ꯑꯗꯨꯗꯤ ꯋꯥꯏ ꯋꯥꯏ ꯑꯗꯨꯝ ꯍꯥꯏꯌꯦ ꯅ ꯅꯣꯏꯗꯁꯨ
ꯎꯝ ꯑꯥ ꯑꯩꯗꯣ ꯉꯁꯥꯢ ꯌꯥꯝꯅ ꯎꯅꯤꯡꯕꯅꯦ ꯑꯩ ꯅꯨꯄꯥ ꯑꯃ ꯊꯥꯔꯛꯄꯗꯣ ꯑꯩꯁꯨ ꯃꯥꯒꯤ ꯁꯛꯁꯦ ꯅꯣꯏ ꯇꯤꯟꯅꯔꯝꯒꯗꯕ ꯃꯥꯟꯕ ꯑꯁꯤꯁꯤ ꯌꯥꯎꯕ꯭ꯔꯥ ꯍꯥꯏꯕ ꯍꯣꯏ ꯌꯥꯎꯋꯦ ꯍꯥꯏꯕ
ꯑ
ꯑꯗꯨꯒ ꯑꯦ ꯅꯪꯒꯤ ꯃꯤꯡ ꯍꯥꯏꯕ ꯈꯪꯕ꯭ꯔꯥ ꯍꯥꯏꯔ ꯍꯣꯏ ꯈꯪꯉꯦ ꯃꯥꯕꯨꯗꯤ ꯌꯥꯝ ꯈꯪꯗꯦ ꯑꯗꯨꯝ ꯈꯪꯉꯦ ꯍꯥꯏꯕ ꯑꯗꯣ ꯅꯪꯒꯤ ꯃꯤꯡ ꯌꯥꯔꯒ ꯑꯩꯒꯤ ꯃꯤꯡꯗꯣ ꯍꯥꯏꯔꯛꯏꯕ ꯄꯨꯅꯤꯡꯕꯁꯤꯗꯤ ꯑꯗꯨꯒꯤ ꯃꯇꯝꯗ ꯁꯤꯡꯖꯨ ꯑꯩꯈꯣꯏ ꯌꯣꯟꯕꯅꯦ ꯏꯁꯄꯣꯔꯠꯁ ꯀꯨꯝꯕꯗ ꯍꯥꯏꯔꯦ ꯑꯣ ꯈꯪꯉꯦ ꯈꯪꯉꯦ ꯑꯩꯁꯨ ꯌꯥꯝꯅ ꯂꯩꯔꯒ ꯆꯥꯈ꯭ꯔꯕꯅꯤ ꯅꯣꯏꯒꯤ ꯍꯥꯏꯌꯦ
ꯆꯥꯏꯌꯦ ꯍꯣꯏ ꯃꯣꯏꯗꯁꯨ ꯆꯥꯏꯌꫭ
ꯅꯪꯗꯤ ꯈꯪꯕ꯭ꯔꯥ
ꯑꯗꯨ ꯅꯨꯄꯥꯗꯣ ꯑꯩꯈꯣꯏ ꯃꯥꯒꯤ ꯃꯁꯛꯇꯤ ꯈꯪꯉꯦꯕ ꯑꯩꯈꯣꯏ ꯈꯨꯟꯒꯤ ꯃꯤꯁꯤꯡꯒ ꯂꯣꯏ ꯇꯤꯟꯅꯕꯅꯤꯅ ꯈꯪꯉꯦ ꯑꯦꯟꯁꯤꯁꯤ ꯁꯨ ꯌꯥꯎꯕꯒꯤ ꯑꯗꯣ ꯎꯝ ꯈꯨꯝꯗꯤ ꯈꯨꯝꯗꯦꯀꯣ ꯈꯪꯗꯤ ꯈꯪꯕ ꯑꯗꯨꯏ ꯃꯥꯒꯤ ꯃꯤꯡꯗꯤ ꯐꯖꯅ ꯈꯪꯗꯦ ꯑꯗꯨ ꯑꯁꯤꯗꯒꯤ ꯈꯪꯕꯅꯦ ꯍꯣꯏꯗ ꯋꯥꯔꯤ ꯑꯅꯤꯒꯨꯝꯕꯗꯤ ꯁꯥꯟꯅꯌꯦꯕ
ꯑꯥ
ꯃꯥꯁꯨ ꯑꯩꯒꯤ ꯁꯛꯇꯤ ꯈꯪꯔꯝꯅꯤ ꯃꯤꯡꯗꯤ ꯅꯪ ꯈꯪꯅꯤꯉꯥꯏ ꯊꯥꯖꯗꯦ
ꯋꯥꯔꯤ ꯁꯥꯕꯗꯤ ꯑꯗꯨꯝ ꯋꯥ ꯊꯣꯛꯄꯅꯦ ꯑꯗꯨꯗꯁꯨ
ꯅꯨꯡꯉꯥꯏꯌꯦ ꯑꯗꯣ ꯉꯁꯥꯏꯁꯨ ꯃꯥꯁꯨ ꯃꯣꯏꯁꯨ ꯍꯥꯏꯔꯗꯤ ꯑꯩꯈꯣꯏꯁꯨ ꯑꯗꯨꯝ ꯁꯥꯟꯅꯕ ꯅꯨꯡꯉꯥꯏꯅ ꯑ ꯋꯥꯔꯤ ꯌꯥꯝ ꯁꯥꯟꯅꯕ ꯅꯨꯡꯉꯥꯏꯔꯦ ꯀꯥꯏꯅꯒ ꯑꯃꯨꯛ ꯇꯧꯔꯛꯀꯦ ꯍꯥꯏꯅ ꯑꯍꯨꯝ ꯇꯧꯔꯛꯑꯦ ꯑꯍꯨꯝꯂꯛꯇꯤ ꯁꯥꯔꯦ ꯑꯗꯣ ꯑꯃ ꯍꯣꯔꯦꯟ ꯇꯧꯔꯛꯀꯦ ꯍꯥꯏꯌꯦ
ꯎꯝ ꯁꯅꯧꯋꫭ ꯁꯅꯧꯋꫭ ꯋꯥꯔꯤ ꯁꯥꯕꯁꯨ ꯑꯗꯨꯝ ꯅꯨꯡꯉꯥꯏꯕꯅꯦ
ꯎꯝ
ꯍꯪꯗ꯭ꯔꯦꯅ‌ꯦ ꯑꯈꫭꯏꯒꯤꯁꯦ ꯎꯨꯡ ꯑꯁ ꯑꯩꯈꯣꯏꯗꯤꯀꯣ ꯌꯥꯝ ꯊ‌ꯦꯡ ꯊ‌ꯦꯡꯅ ꯍꯧꯒꯠꯄꯤꯒꯤ ꯍꯟꯗꯛꯁ‌ꯦ ꯀꯔꯤ ꯍꯥꯏꯁꯤꯔ ꯄꯨꯡꯁꯦ ꯌꯥꯝ ꯊꯨ ꯊꯨꯅ ꯆꯠꯂꯦ ꯅꯨꯡꯗꯥꯡꯗ ꯕꯣꯜ ꯂꯩꯔꯁꯨ ꯂꯩꯇ꯭ꯔꯁꯨ ꯑꯗꯨꯝ ꯄꯨꯡ ꯑꯃ ꯕꯥꯔꯣ ꯑꯗꯨ ꯑꯗꯨꯝ ꯇꯨꯝꯃ‌ꯦ ꯑꯈꫭꯏꯗꯤ ꯊ‌‌ꯦꯡꯅꯥ ꯎꯝ ꯍꯝ ꯇꯨꯝꯅꯤꯡꯕ ꯍꯧꯔ‌ꯦ
ꯑꯗꯣ ꯍꯟꯗꯛ ꯑꯗꯨꯝ ꯅꯣꯏ ꯀ꯭ꯂꯥꯁ ꯈꯛꯇꯔ ꯆꯠꯄ ꯁꯟ ꯁꯟꯗꯦꯗ ꯈꯛꯇꯔ ꯀ꯭ꯂꯥꯁ ꯆꯠꯄꯗ ꯅꯣꯏ ꯑꯇꯣꯞꯄ ꯃꯇꯝꯗꯗꯤ ꯑꯗꯨꯝ ꯐ꯭ꯔꯤ ꯂꯩꯔꯦ
ꯍꯣꯏ ꯑꯩꯁꯨ ꯊꯕꯛ ꯑꯁꯤ ꯃꯆꯥ ꯑꯣꯏꯔꯁꯨ ꯄꯨꯡ ꯑꯅꯤ ꯑꯍꯨꯝꯒꯤ ꯊꯕꯛ ꯑꯣꯏꯔꯁꯨ ꯊꯤꯁꯤꯔꯥꯟꯅ ꯑꯃꯨꯛ ꯈꯟꯕꯅꯦ
ꯑꯗꯨꯅꯦ ꯑꯗꯨ ꯀꯗꯥꯏꯗ ꯐꯪꯗꯣꯏꯅꯣ ꯑꯗꯨꯒꯨꯝꯕꯗꯨ
ꯑꯥꯁ ꯃꯤꯒꯤ ꯌꯨꯝꯗ ꯊꯕꯛ ꯁꯨꯕ ꯆꯠꯄꯗ ꯎꯄꯥꯏ ꯂꯩꯇ꯭ꯔꯦ ꯅꯠꯇ꯭ꯔꯗꯤ
ꯎꯝ ꯑꯗꯨ ꯄꯨꯡ ꯑꯃ ꯑꯅꯤꯈꯛꯇꯒꯤ ꯌꯥꯒꯗ꯭ꯔꯅꯦ
ꯌꯥꯏꯌ‌ꯦ ꯕꫭꯟꯒꯨꯝꯕꯒꯤ ꯊꯕꯛꯁꯤꯡꯗꯣ
ꯑꯦ ꯃꯥꯗꯤ ꯄꯣꯠ ꯑꯃ ꯑꯅꯤ ꯈꯛꯇ ꯅꯠꯇꯦꯅ
ꯑꯗꯣ ꯂꯩꯕꯅꯦꯕ ꯑꯗꯨꯒꯨꯝꯕ ꯊꯕꯛꯁꯤꯡꯗꯣ ꯑꯅꯤ ꯑꯍꯨꯝ ꯈꯛꯇꯒꯤ ꯊꯕꯛ ꯂꯤꯁꯤꯡ ꯑꯅꯤ ꯑꯍꯨꯝ ꯑꯍꯨꯝ ꯃꯈꯥꯏ ꯃꯔꯤꯒꯨꯝꯕ ꯄꯤꯕꯗꯣ ꯔꯦꯟꯒ ꯃꯦꯁꯀꯤ ꯑꯗꯨꯝ ꯂꯩꯔꯗꯤ ꯌꯥꯔꯦꯗ
ꯎꯝ ꯎꯝ ꯍꫭꯏ ꯑꯩꯁꯨ ꯍꯗꯛ ꯎꯝ ꯆꯍꯤ ꯂꯣꯏꯔꯗꯤ ꯇꯣꯛꯈ꯭ꯔꯅꯤ ꯑꯩꯁꯨ
ꯎꯝ
ꯑꯩꯗꯣ ꯃꯦꯗꯥꯝꯗ ꯍꯥꯏꯔꯦ ꯑꯗꯨꯒ ꯃꯦꯗꯥꯝꯅ ꯍꯥꯏꯌꯦ ꯑꯩꯗꯤ ꯅꯪꯁꯨ ꯀꯣꯂꯦꯖ ꯂꯣꯏꯕꯅꯤꯅ ꯅꯦꯛꯁ ꯏꯌꯥꯔꯗꯤ ꯑꯣꯖꯥꯁꯨ ꯇꯧꯋꯣ ꯁꯦꯂꯔꯤꯁꯨ ꯅꯕ ꯐꯪꯅꯤ ꯍꯥꯏꯅ ꯍꯥꯏꯒꯦ ꯇꯧꯕꯅꯤꯅꯦ ꯍꯥꯏꯅ ꯍꯥꯏꯌꯦ ꯑꯩꯅ ꯑꯩꯁꯨ ꯍꯛꯆꯥꯡ ꯅꯨꯡꯉꯥꯏꯇꯕꯒꯤ ꯑꯗꯨ ꯇꯧꯔꯦ ꯍꯦꯟꯅ ꯑꯩ ꯉꯝꯃꯔꯣꯏ ꯍꯥꯏꯅ ꯄꯩꯁꯥꯒꯤ ꯈꯛꯇ ꯈꯟꯕ ꯌꯥꯗꯕꯀꯣ ꯎꯝ
ꯑꯗꯨꯗꯣ ꯅꯪ ꯅꯪꯗꯤ ꯗ ꯑꯕꯥ ꯇ꯭ꯋꯦꯟꯇꯤꯒꯨꯝꯕꯗꯤ ꯁꯨꯅꯤꯉꯥꯏ ꯃꯥꯜꯂꯦ ꯑꯣꯖꯥꯁꯨ ꯇꯧꯕ
ꯇꯇ ꯏꯗꯤꯦ ꯁꯨꯔꯨ ꯇ꯭ꯋꯦꯟꯇꯤꯗꯤ ꯁꯨꯔꯣꯏ ꯑꯩꯒꯤꯁꯦ ꯑꯩ ꯍꯧꯖꯤꯛ ꯑꯩꯠ ꯐꯪꯕꯁꯦ ꯑꯗꯨꯒꯤ ꯑꯦꯠ ꯑꯃꯨꯛ ꯍꯥꯞꯄꯅꯦ
ꯑ ꯑꯗꯣ ꯔꯗꯦꯟꯒꯤꯗꯤ ꯈꯔ ꯀꯥꯕ ꯌꯥꯏꯑꯌꯦꯅ
ꯍꯟꯗꯛꯀꯥ ꯍꯥꯏꯅ ꯑꯩ ꯐꯥꯔꯁ ꯂꯥꯛꯄꯗ ꯁꯚꯦꯟꯅꯤꯅ
ꯑ ꯑꯗꯨꯣ ꯅꯦꯛꯁ ꯌꯥꯌꯥꯔ ꯂꯔꯗꯤ ꯑꯃꯨꯛ ꯅꯥꯏꯟꯒꯨꯝꯕ ꯄꯤꯕ ꯌꯥꯏꯅ
ꯈꯪꯗꯦ ꯑꯦꯕ꯭ꯔꯤ ꯗꯦ ꯑꯦꯚ꯭ꯔꯤ ꯑꯦꯔꯗ ꯀꯒꯗꯕ ꯃꯥꯗꯗ ꯍꯣꯏ ꯑꯗꯨ ꯑꯣꯏꯔꯁꯨꯀꯣ ꯑꯩꯠ ꯀ꯭ꯂꯥꯁ ꯑꯦꯠ ꯈꯛꯇ ꯄ꯭ꯂꯥꯁ ꯇꯧꯔꯁꯨ ꯑꯗꯨꯝ ꯌꯥꯗꯤ ꯌꯥꯔꯦꯅ
ꯅꯪꯒꯤꯗꯤ ꯑꯗꯨꯝ ꯀꯣꯟꯅꯒꯅꯤ
ꯍꯣꯏ ꯌꯨꯝꯗ ꯊꯥꯕꯁꯨ ꯌꯥꯔꯅꯤꯅ
ꯊꯥꯕꯁꯨ ꯌꯥꯏ ꯂꯧꯅꯤꯡꯕꯁꯨ ꯂꯥꯎꯕ ꯌꯥꯏ
ꯎꯝ
ꯑꯗꯨ ꯍꯣꯏꯁꯨ ꯑꯁꯤ ꯑꯉꯥꯡ ꯈꯔ ꯑꯣꯏꯕ ꯃꯇꯝꯗꯅ ꯃꯄꯥꯟ ꯊꯣꯛꯄꯁꯨ ꯐꯥꯏ ꯍꯥꯏꯕꯅꯤꯗ
ꯎꯝ ꯑꯗꯨꯒ ꯑꯁ ꯗꯦꯜꯂꯤꯒꯨꯝꯕꯗꯗꯤ ꯌꯥꯝꯅ ꯄꯣꯂꯨꯁꯟꯗꯣꯀꯣ
ꯑ ꯌꯧꯍꯤꯗꯤ ꯂꯩꯅꯤꯡꯗꯦ
ꯑꯗꯨꯒꯤ ꯕꯦꯡꯒ꯭ꯂꯣꯔꯒꯨꯝꯕꯗ ꯑꯗꯨ ꯆꯠꯅꯤꯡꯉꯥꯏꯁꯨ ꯊꯕꯛ ꯅꯪ ꯌꯦꯡꯉꯒ ꯏꯟꯇꯔꯚꯤꯌꯨꯒꯨꯝꯕ ꯇꯧꯒꯗꯕꯅꯤꯅ ꯑꯩ ꯍꯥꯏꯗꯤ ꯑꯩꯈꯣꯏꯁꯨ ꯕꯤ ꯑꯦ ꯂꯣꯏꯔꯒ ꯀꯩꯅꯣ ꯀ꯭ꯂꯥꯁ ꯇꯦꯟ ꯏꯂꯚꯦꯟ ꯇꯨꯋꯦꯜꯐꯅ ꯇꯧꯕ ꯊꯕꯛꯇꯣ ꯇꯧꯅꯤꯡꯗꯦꯕ
ꯑꯗꯨꯕꯨꯅꯤ
ꯈꯔ ꯈꯔ ꯀ꯭ꯂ ꯀꯩꯅꯣ ꯈꯔ ꯀ꯭ꯂꯥꯁ ꯑꯋꯥꯡꯕ ꯊꯕꯛ ꯇꯧꯅꯤꯡꯉꯦꯕ
ꯑꯗꯨꯅꯦ ꯑꯗꯨ ꯈꯟꯕꯒꯤꯅꯤꯅꯦ ꯑꯩꯈꯣꯏ ꯃꯤꯁꯤꯡꯁꯦ ꯂꯣꯏ ꯂꯩꯔꯒ ꯂꯩꯕꯗꯣ
ꯑꯗꯨꯅꯦ
ꯌꯥꯝ ꯅꯦꯝꯕ ꯊꯕꯛꯇꯤ ꯇꯧꯅꯤꯡꯗꯕ ꯕꯤ ꯑꯦ ꯑꯦꯝ ꯑꯦ ꯂꯣꯏꯈ꯭ꯔꯦꯅ ꯊꯕꯇꯤ ꯂꯩꯇꯕ ꯑꯗꯨꯒꯤ ꯄꯩꯁꯥ ꯄꯥꯏꯕ ꯐꯪꯗ꯭ꯔꯦ
ꯑꯥ
ꯑꯩꯈꯣꯏꯒꯤ ꯃꯤꯁꯤꯡꯁꯦ
ꯎꯝ
ꯑ ꯑ
ꯑꯗꯣ ꯃꯄꯥꯟꯗ ꯆꯠꯂꯒ ꯑꯣꯖꯥ ꯇꯧꯗꯣꯏ ꯁꯣꯔꯨꯄꯗꯤ ꯁꯤꯗ ꯑꯗꯨꯝ ꯂꯩꯔꯒ ꯑꯣꯖꯥꯁꯨ ꯇꯧ ꯑꯔꯗꯦꯟꯁꯨ ꯇꯧ ꯁꯤꯅꯁꯨ ꯑꯃꯨꯛ ꯐꯕꯀꯣ
ꯑꯣ ꯑꯥ ꯔꯟꯙꯔꯤ ꯍ
ꯍꯣꯏ ꯁꯤ ꯍꯥꯏꯗꯤ ꯌꯨꯝꯁꯨ ꯅꯛꯑꯦ ꯄꯅꯤ ꯄ꯭ꯔꯣꯕ꯭ꯂꯦꯝ ꯆꯠꯊꯣꯛ ꯆꯠꯁꯤꯟ ꯃꯄꯥꯟꯗ ꯊꯣꯛꯂꯤ ꯏꯃꯥ ꯕꯕꯥ ꯁꯤꯕ ꯃꯇꯝꯗꯁꯨ ꯊꯣꯛꯂꯛꯄ ꯉꯝꯗꯕꯒꯤ ꯑꯗꯨꯝ ꯂꯩꯕ ꯃꯤ ꯌꯥꯝꯃꯤꯅ
ꯑ ꯇꯔꯥ ꯇꯔꯨꯛꯀꯨꯝꯕ ꯄꯥꯏꯔꯗꯤ ꯁꯤꯜꯂꯤ ꯌꯥꯔꯦꯗ ꯂꯤꯁꯤꯡ ꯃꯉꯥꯒꯤ ꯃꯔꯨꯞ ꯒꯨꯝꯕꯁꯨ ꯁꯥꯟꯅꯕ ꯌꯥꯔꯦ
ꯎꯝ
ꯇꯨꯡꯗ ꯃꯉꯥ ꯊꯥꯔꯁꯨ ꯅꯪꯒꯤ ꯃꯉꯥ
ꯎꯝ ꯑ
ꯌꯨꯝꯗ ꯃꯉꯥ ꯊꯥꯔꯦ ꯅꯪꯥ ꯃꯔꯨꯞ ꯁꯥꯟꯅꯑꯦ ꯃꯉꯥꯗꯤ ꯅꯪ ꯄꯥꯏꯕ ꯌꯥꯏꯕ
ꯎꯝ
ꯅꯦꯛꯁ ꯏꯌꯥꯔꯗꯤ ꯊꯕꯥꯛꯇ ꯍꯥꯏꯔꯗꯤ ꯑꯩꯈꯣꯏꯁꯨ ꯃꯔꯨ ꯈꯔ ꯆꯥꯎꯕ ꯁꯅꯁꯤꯒ
ꯑꯣ
ꯑꯩꯈꯣꯏꯗꯤ ꯃꯔꯨꯞꯒꯨꯝꯕ ꯁꯥꯟꯅꯗ꯭ꯔꯗꯤ ꯄꯩꯁꯥ ꯄꯥꯏꯕꯗꯣ ꯍꯩ ꯇꯈꯣꯏꯒꯤ ꯑꯗꯨꯝ ꯆꯠꯊꯣꯛꯄ ꯀꯣꯏꯕ ꯆꯠꯄ ꯑꯗꯨꯒꯤ ꯂꯣꯏ ꯂꯣꯏꯈ꯭ꯔꯅꯤꯅ ꯎ
ꯃꯔꯨꯞ ꯂꯧꯊꯣꯛꯈ꯭ꯔꯅꯤ ꯆꯍꯤ ꯑꯅꯤꯒꯤ
ꯎꯝ ꯅꯣꯏꯗꯤ ꯈꯔ ꯐꯌꯦ ꯁꯦꯚꯤꯡ ꯇꯧꯕꯁꯨ ꯈꯔ ꯍꯥꯏꯩꯌꯦꯅ
ꯏꯀꯥꯔꯔꯤ ꯍꯥꯏꯩꯕ ꯑꯁ ꯑꯗꯨꯅ ꯂꯣꯏꯔꯦ ꯑꯇꯣꯞꯄ ꯀꯔꯤꯁꯨ ꯂꯩꯇꯦ
ꯑꯩꯗꯤ ꯁꯅꯥ ꯂꯧꯅꯤꯡꯉꯦ ꯁꯟ ꯑꯃꯒꯨꯝꯕ
ꯁꯅꯥꯁꯨ ꯁꯦꯝꯃꯒ ꯍꯥꯞꯁꯨ ꯍꯥꯞꯇꯕ ꯑꯩꯗꯤ
ꯑꯗꯨ ꯑꯣꯏꯔꯁꯨ ꯑꯩꯅ ꯍꯥꯏꯕꯗꯤꯀꯣ ꯁꯅꯥꯁꯦ ꯌꯥꯝ ꯊꯨ ꯊꯨꯅ ꯄ꯭ꯔꯥꯏꯖꯁꯦ ꯇꯥꯡꯉꯦꯕ ꯑꯗꯨꯒ ꯆꯍꯤ ꯃꯉꯥꯒꯨꯝꯕ ꯃꯇꯨꯡꯗꯗꯤ ꯁꯅꯥꯗꯨꯣ ꯌꯦꯜꯂꯣ ꯌꯣꯜꯂꯣ ꯁꯟ ꯑꯃꯗꯣ ꯌꯥꯝ ꯀꯥꯈ꯭ꯔꯅꯤ ꯍꯧꯖꯤꯛꯁꯦ
ꯎꯝ
ꯐꯥꯔꯇꯤ ꯐꯣꯔꯒꯨꯝꯕꯗ ꯂꯩꯌꯦꯕ ꯑꯗꯣ ꯆꯍꯤ ꯃꯉꯥꯒꯨꯝ ꯑꯁ ꯂꯥꯛꯇꯦ ꯑꯗꯨꯝ ꯀꯥꯈ꯭ꯔꯅꯤ ꯈꯪꯗꯕꯤꯩꯗ ꯅꯍꯥꯟꯗꯤ ꯇꯨꯝ ꯁꯅꯥ